ꯔꯤꯑ
ꯊꯤꯜꯂꯛꯇ꯭ꯔꯤꯕꯣ
ꯑꯩꯈꯣꯏꯖꯨ ꯉꯥ ꯈꯔ ꯂꯩꯕꯁꯤꯗ ꯍꯧꯗꯣꯡꯒꯤ ꯍꯧꯗꯣꯡ ꯉꯥꯛꯇ ꯉꯥꯏꯔꯦ ꯇꯧꯔꯤꯁꯦ
ꯑꯩꯈꯣꯏꯁꯨ ꯏꯟꯖꯥꯡ ꯊꯣꯡꯕ ꯅꯨꯃꯤꯠꯁꯦ ꯂꯩꯀꯥꯏꯒꯤ ꯍꯧꯗꯣꯡ ꯂꯣꯏ ꯂꯥꯛꯑꯦ ꯃꯣꯏ ꯃꯉꯥ ꯇꯔꯨꯛꯀ ꯁꯨꯏ ꯎꯝ ꯉꯁꯥꯏ ꯆꯥꯛ ꯆꯥꯕ ꯂꯥꯛꯑꯦ ꯃꯣꯏꯗꯣ ꯑꯗ ꯑꯩꯅ ꯏꯟꯖꯥꯡ ꯊꯥ ꯑꯗꯨꯗ ꯃꯣꯏꯗꯤ ꯏꯟꯖꯥꯡꯗꯣ ꯉꯥꯁꯨ ꯌꯥꯎꯗ꯭ꯔꯕꯅꯤꯅ ꯉꯥꯔꯤꯁꯨ ꯌꯥꯎꯗ꯭ꯔꯕ ꯆꯥꯎ ꯌꯥꯗ꯭ꯔꯦꯕꯀꯣ ꯑꯩꯅ ꯍꯣꯔꯦꯟꯅꯨꯡꯗꯥꯡ ꯑꯣꯏꯅ ꯂꯥꯛꯑꯣ ꯍꯥꯏꯈꯤꯝꯅꯦ
ꯎꯝ ꯄꯥꯎ ꯈꯪꯉꯗꯤ ꯍꯣꯔꯦꯟ ꯂꯥꯛꯆꯔꯅꯤ ꯃꯅꯝꯅ
ꯎꯝ ꯎꯝ ꯍꯣꯔꯦꯟ ꯂꯥꯛꯑꯣ ꯍꯥꯏꯕꯅꯦ ꯑꯗꯣ ꯈꯪꯗꯦꯀꯣ ꯍꯥꯏ ꯉꯝꯗꯦ
ꯎꯝ ꯑꯩꯈꯣꯏꯁꯨ ꯑꯩꯈꯣꯏ ꯃꯥꯆꯧ ꯍꯣꯏꯒꯤ ꯍꯧꯗꯣꯡ ꯃꯌꯥꯝ ꯂꯩꯌꯦꯕ
ꯑꯥ
ꯑꯗꯨꯝ ꯃꯆꯥ ꯃꯆꯥ ꯄꯣꯛꯄꯁꯤꯡꯗꯣ ꯑꯝꯇ ꯄꯤꯊꯣꯛꯇꯕꯒꯤ ꯃꯣꯏꯗ ꯂꯣꯏ ꯂꯩꯕꯒꯤ ꯁꯨꯔꯣꯟ ꯑꯍꯨꯝ ꯃꯔꯤꯃꯨꯛꯇꯤ ꯁꯨꯔꯝꯃꯅꯦꯕ ꯎꯝ
ꯀꯌꯥꯝ ꯌꯥꯝꯃꯝꯃꯅꯤ ꯑꯗꯨꯗꯤ
ꯁꯨꯔꯦ ꯃꯆꯥ ꯄꯤꯛꯇ꯭ꯔꯨꯗꯅ ꯑꯍꯨꯝ ꯂꯩꯀꯣ ꯑꯗꯒꯤ ꯑꯗꯨꯗꯒꯤ ꯈꯤꯇꯪ ꯆꯥꯎꯈꯠꯄ ꯃꯔꯣꯟꯗꯅ ꯑꯅꯤ
ꯑꯥ
ꯑꯗꯣ ꯑꯗꯨꯒꯤ ꯃꯊꯛꯀꯤ ꯃꯔꯣꯟꯜꯗ ꯑꯅꯤ ꯑꯃꯒ ꯂꯩꯔꯕꯅꯤ ꯍꯧꯗꯣꯡ ꯌꯥꯝꯃꯦ ꯍꯥꯏꯕ
ꯇꯔꯦꯠꯃꯨꯛ ꯁꯨꯔꯦ
ꯎꯝ ꯑꯗꯨꯒ ꯑꯉꯧꯕꯒ ꯑꯃꯨꯕꯒ ꯂꯥꯡꯕꯁꯨ ꯂꯩ ꯁꯅꯥ ꯁꯨ ꯂꯥꯡꯕꯁꯨ ꯂꯩꯗꯣ ꯑꯗꯒꯤ ꯌꯥꯝꯃꯦ ꯑꯁ ꯅꯍꯥꯟ ꯏꯁꯋꯥꯏ ꯖꯒꯥꯗ ꯃꯣꯏ ꯑꯅꯤ ꯉꯪꯅꯗꯅ ꯈꯠꯅ ꯈꯠꯂꯛꯇꯅ
ꯑꯁ
ꯃꯣꯏꯅ ꯈꯣꯡꯕ ꯇꯥꯅꯤꯡꯗꯦ ꯍꯥꯏꯕ ꯉꯪꯅꯕꯒꯤ ꯈꯣꯡꯕꯗꯣ ꯍꯩꯅꯗꯦꯗꯅ ꯑꯗꯨꯗꯣ
ꯎꯝ ꯑꯩꯖꯨꯅꯦ ꯑꯩꯈꯣꯏꯗꯤ ꯑꯃꯇꯪ ꯂꯩꯗꯅ ꯃꯤꯒꯤ ꯂꯥꯛ ꯄꯁꯤꯗꯅꯦ ꯆꯥꯛꯀ ꯊꯥꯔꯒꯗꯤ ꯃꯥ ꯁꯥꯎꯕꯗ ꯂꯣꯏꯔꯦ
ꯎꯝ ꯃꯣꯏꯖꯨ ꯈꯪꯏꯅꯦꯕ
ꯎ ꯈꯡ
ꯎꯝ ꯑꯃ ꯑꯁꯤꯒꯤ ꯅꯨꯄꯤꯖꯦ ꯃꯥꯁꯇꯔ ꯇꯧꯅꯤꯡꯉꯤ ꯃꯥꯂꯦ
ꯑꯁ ꯑꯩꯉꯣꯟꯗꯁꯨ ꯌꯥꯝ ꯍꯥꯏꯕꯅꯦ ꯃꯥꯗꯣ ꯑꯝꯇꯗꯤ ꯇꯧꯁꯤꯗ ꯑꯝꯇꯗꯤ ꯇꯧꯁꯤꯗꯅ
ꯎꯝ ꯍꯟꯗꯛꯇꯣ ꯀꯩꯅꯣ ꯑꯥ ꯎꯝ
ꯍꯥꯏꯔꯣ
ꯁꯤ ꯋꯤꯗꯤꯤ ꯊꯥꯗ꯭ꯔꯗꯤ ꯈꯟꯗ꯭ꯔꯦ ꯍꯥꯏꯌꯦꯕ
ꯑ
ꯃꯤꯗꯣ ꯑꯅꯝꯕꯅ ꯂꯣꯏꯅ ꯑꯗꯨꯕ ꯊꯥꯕ ꯉꯥꯛꯇ ꯆꯪꯉꯛ ꯇꯥꯔꯗꯤ ꯈꯜꯂꯛꯑꯦꯕ ꯑꯗꯨꯝꯕ ꯌꯥꯎꯔꯛꯇ꯭ꯔꯀꯥꯟꯗꯕꯨꯛ ꯈꯠꯂꯛꯄꯩ ꯋꯥꯅꯦꯕ ꯃꯤ ꯁꯨꯅꯗ꯭ꯔꯀꯥꯟꯗ ꯃꯣꯏꯒꯤ ꯃꯐꯝꯗꯣ ꯍꯥꯡꯕ ꯌꯥꯗꯕꯅꯤꯅ ꯃꯣꯏꯁꯨ ꯄꯩꯁꯥꯗꯣ ꯀꯩꯅꯣ ꯇꯧꯅꯕ ꯃꯤꯁꯤꯡꯗ ꯂꯧꯕꯅꯤꯅ ꯅꯠꯇ꯭ꯔꯥ
ꯎꯝ
ꯑꯗꯣ ꯑꯩꯅ ꯍꯥꯏꯗꯤ ꯍꯥꯏꯈꯤꯕꯅꯦ ꯌꯦꯡꯁꯦ ꯃꯑꯣꯡ ꯃꯣꯏ ꯑꯗꯨꯝ ꯈꯪꯅ ꯈꯣꯠꯅꯕ ꯂꯩ ꯇꯥꯔꯗꯤ ꯆꯪꯕ ꯌꯥꯕꯒꯤ ꯃꯑꯣꯡꯗꯣ
ꯎꯝ
ꯌꯦꯡꯁꯦꯅ ꯍꯥꯏꯈꯤꯕꯅꯦ ꯑꯗꯣ ꯃꯥꯅ ꯈꯜꯂꯤꯕ ꯀ ꯗꯤꯄꯥꯔꯠꯃꯦꯟꯗꯨꯁꯨ ꯃꯤ ꯃꯌꯥꯝ ꯌꯥꯝꯕ ꯗꯤꯄꯥꯔꯠꯃꯦꯟ ꯑꯣꯏꯕ
ꯎꯝ ꯌꯥꯝꯕꯅꯤ ꯆꯪꯕꯁꯨ ꯈꯔ ꯋꯥꯟꯊꯣꯛꯑꯅꯦꯕ
ꯎꯝ ꯍꯣ ꯁꯥꯏꯟꯁꯇꯨꯗꯤ ꯃꯤ ꯑꯗꯨꯝ ꯌꯥꯎꯒꯜꯂꯤꯗꯅ ꯌꯥꯝꯒꯜꯂꯤꯗꯅ
ꯍꯣꯏ ꯍꯣꯏ ꯌꯥꯝꯃꯤ ꯌꯥꯝꯃꯤ ꯁꯤꯠꯄꯨ ꯀꯌꯥ ꯂꯧꯒꯦꯅꯦ ꯑꯗꯨꯕꯣ
ꯈꯪꯗꯦ ꯃꯣꯏꯗꯤ ꯀꯌꯥ ꯂꯧꯒꯦ
ꯐꯣꯔꯇꯤꯃꯨꯛ ꯂꯧꯕ꯭ꯔꯥ ꯁꯤꯛꯁꯇꯤꯃꯨꯛ ꯂꯧꯕ꯭ꯔꯥ ꯆꯥꯝꯃ ꯂꯧꯋꯦ
ꯆꯥꯝꯃ ꯌꯧꯔꯝꯗꯧꯗꯤ ꯃꯥꯜꯂꯦꯅ
ꯑꯩꯗꯤ ꯃꯅꯤꯄꯨꯔꯗꯪꯂ ꯁꯤꯅꯤꯆꯥꯝꯃ ꯂꯧꯔꯤꯁꯦ
ꯃꯅꯤꯄꯨꯔꯤ ꯆꯅꯤꯕꯨ ꯂꯧꯋꯦ ꯍꯥꯏꯗꯨꯗꯤ
ꯏꯝ ꯃꯥꯏ ꯌꯥꯝꯈ꯭ꯔꯦ ꯑꯗꯨꯗꯤ ꯌꯥꯝꯅ
ꯆꯅꯤ ꯂꯧꯋꯦ ꯍꯥꯏꯕꯅꯦ ꯃꯃꯥꯡꯒꯤ ꯃꯃꯥꯡꯒꯤ ꯕꯦꯠꯁꯇꯨꯗ ꯆꯅꯤ ꯂꯧꯋꯦ ꯍꯥꯏꯕ ꯀꯩꯇꯝ ꯍꯥꯏꯒꯦ
ꯑꯣ ꯑꯗꯨꯗꯤ ꯑꯗꯨꯃꯥꯏꯅ ꯌꯧꯔꯝꯃꯅꯤ ꯑꯗꯨꯗꯤ
ꯎꯝ ꯑꯩꯈꯣꯏꯒꯤꯗꯤ ꯌꯥꯝꯗꯦꯕ ꯑꯩꯈꯣꯏꯗꯤ ꯌꯥꯡꯈꯩ ꯌꯥꯡꯈꯩ ꯃꯉꯥ ꯈꯛꯇꯅꯤ ꯌꯥꯝ ꯍꯨꯝꯐꯨꯗꯒꯤ ꯍꯨꯝꯐꯨꯗꯒꯤ ꯍꯨꯝꯐꯨꯗꯤ ꯈꯟꯖꯕ ꯑꯗꯨꯀꯥꯟꯗ ꯁꯨꯝ ꯃꯤ ꯇꯣꯛꯈꯤꯕ ꯌꯥꯎꯔꯛꯄꯗꯒꯤ ꯌꯥꯡꯈꯩ ꯃꯉꯥꯗ ꯇꯥꯍꯧꯕ
ꯑꯣ
ꯌꯥꯝꯗꯦꯕ ꯑꯩꯈꯣꯏꯒꯤꯗꯤ ꯅꯨꯄꯤꯁꯨ ꯌꯥꯝꯅ ꯍꯦꯛ ꯅꯨꯄꯤ ꯅꯨꯄꯤ ꯇꯔꯥꯃꯨꯛꯇꯪꯅ ꯌꯥꯎꯋꯗꯇꯩꯩꯅ ꯅꯨꯄꯥ ꯉꯥꯛꯇ
ꯎꯝ
ꯑꯗꯨꯒ ꯑꯇꯣꯞꯄ ꯀꯩꯅꯣ ꯌꯣꯒꯒꯨꯝꯕꯒꯤꯗꯤꯅꯦ
ꯎꯝ
ꯑꯗꯨꯝ ꯃꯤꯁꯦ ꯑꯗꯨꯝ ꯃꯣꯏꯗꯤ ꯄꯥꯛꯅ ꯂꯥꯛꯇꯕꯅꯤꯅ ꯑꯗꯨꯝ ꯆꯪꯕ ꯃꯇꯝꯗ ꯂꯥꯛꯑꯦꯕ
ꯎꯝ ꯍꯣꯏ ꯃꯤ ꯌꯥꯝ ꯂꯥꯛꯇ꯭ꯔꯅ ꯐꯤꯖꯤꯀꯦꯜ ꯏꯗꯨꯀꯦꯁꯟꯁꯨ ꯌꯥꯝ ꯂꯥꯛꯇ
ꯎꯝ ꯃꯣꯏꯗꯤ ꯂꯥꯛꯑꯝꯗꯧ ꯃꯥꯜꯂꯦ ꯃꯣꯏꯒꯤꯅ ꯑꯃꯨꯛ ꯂꯩꯔꯝꯅꯤ ꯗꯥꯏꯔꯦꯛ ꯑꯣꯏꯅ ꯂꯩꯔꯕꯝꯅꯤꯅ ꯑꯥ
ꯎꯝ ꯗꯥꯏꯔꯦꯛ ꯑꯣꯏꯅꯗꯤ ꯂꯩꯔꯦ ꯑꯃꯒꯤꯒꯤ
ꯎꯝ ꯑꯗꯨꯅ ꯃꯣꯏ ꯂꯥꯛꯑꯅꯤ ꯃꯣꯏꯗꯤ ꯀꯩꯅꯣ ꯇꯧꯗ꯭ꯔꯁꯨ ꯌꯥꯏꯌꯦ ꯒ꯭ꯔꯦꯖꯨꯑꯦꯁꯟ ꯂꯣꯏꯗ꯭ꯔꯁꯨ ꯌꯥꯏ ꯍꯥꯏꯕꯅꯦ
ꯑꯣ ꯏꯀ ꯑꯦꯖꯨꯀꯦꯁꯟꯁꯦ
ꯎꯝ ꯒ꯭ꯔꯦꯖꯨꯋꯦꯁꯟ ꯂꯣꯏꯗ꯭ꯔꯁꯨ ꯌꯥꯏ ꯑꯗꯨꯝ ꯆꯪꯕ ꯌꯥꯏ ꯍꯥꯏꯕꯅꯤ ꯑꯗꯨꯗꯨꯒ ꯈꯪꯗꯦ ꯑꯀꯨꯞꯄ ꯃꯔꯣꯟꯗꯤ ꯃꯣꯏ ꯀꯃꯥꯏ ꯀꯃꯥꯏꯅ ꯇꯧꯕꯅꯣꯗꯤ ꯑꯩꯈꯣꯏ ꯈꯪꯕꯕꯨ ꯑꯩꯈꯣꯏꯒꯤ ꯈꯔ ꯇꯧꯕꯅꯤꯅ ꯑꯇꯣꯞꯄ ꯗꯤꯄꯥꯔꯠꯃꯦꯟꯒꯤꯗꯤ ꯀꯩꯁꯨ ꯈꯪꯉꯨꯗꯦꯕ
ꯎꯝ
ꯑꯗꯨꯒ ꯃꯅꯤꯄꯨꯔꯒꯤ ꯃꯤ ꯌꯥꯝ ꯂꯧꯋꯦ ꯍꯥꯏꯁꯤꯅ ꯑꯩꯈꯣꯏ ꯏꯃꯥꯟꯅꯕꯤ ꯑꯃ ꯍꯟꯗꯛ ꯇꯧꯕꯅꯦꯕ
ꯑꯣ
ꯑꯗꯨꯗ ꯈꯪꯕ ꯃꯣꯏ ꯃꯤ ꯌꯥꯝꯃꯦꯅ ꯍꯥꯏꯕꯗꯨꯗ
ꯎꯝ ꯎꯝ ꯃꯃꯥꯡꯗ ꯑꯩꯈꯣꯏ ꯏꯆꯦꯁꯤꯡ ꯍꯥꯏꯗꯤ ꯑꯩꯈꯣꯏꯗ ꯂꯩꯔ ꯑꯥ
ꯎꯝ
ꯏꯆꯦꯁꯤꯡꯅꯦꯕ ꯃꯣꯏ ꯁꯨꯝ ꯍꯥꯏꯗꯤ ꯃꯥꯗꯣ ꯃꯅꯤꯄꯨꯔꯗ ꯇꯧꯈꯤꯕ ꯃꯣꯏ ꯃꯤ ꯆꯥꯃ ꯂꯧꯋꯤ ꯈꯔꯕꯨꯗꯤ ꯀꯨꯏꯔꯦꯕ ꯑꯗꯨꯒꯤ ꯑꯩꯅ ꯁꯤꯠ ꯀꯦꯄꯥꯁꯤꯇꯤꯗꯨ ꯑꯗꯨꯝ ꯍꯦꯟꯒꯠꯇ꯭ꯔꯤꯕ꯭ꯔꯥ ꯑꯗꯨꯃꯥꯏꯅ ꯁꯨꯝ ꯂꯩꯔꯤꯕ꯭ꯔꯥ ꯀꯥꯏꯅ ꯈꯟꯕꯗꯣ
ꯎꯝ ꯑꯗꯨꯝ ꯌꯥꯝꯕ ꯖꯥꯠꯅꯤ ꯃꯣꯏ ꯍꯥꯟꯅꯗꯒꯤ ꯑꯗꯨꯝ
ꯑꯣ ꯍꯥꯟꯅꯗꯤ ꯃꯣꯏ ꯌꯥꯝ ꯌꯥꯝꯃꯦ ꯃꯅꯤꯄꯨꯔ ꯍꯥꯏꯕ ꯑꯃ ꯑꯣꯏꯔꯦ ꯃꯅꯤꯄꯨꯔ ꯃꯩꯇꯩ ꯃꯆꯥꯉꯩ ꯉꯥꯛꯇꯀꯣ ꯍꯥꯏꯗꯤ ꯁꯨꯝ ꯀꯣꯠ ꯂꯧꯃꯤꯟꯅꯕ ꯂꯦꯡꯒ꯭ꯋꯦꯖꯁꯦ ꯇꯣꯞꯄꯗꯤ ꯍꯥꯏꯗꯤ ꯎꯝ ꯃꯦꯅꯦꯖꯃꯦꯟꯗꯕꯨ ꯑꯣꯏꯔꯣ ꯐꯤꯖꯤꯀꯦꯜ ꯏꯗꯨꯀꯦꯁꯟ ꯁꯨꯝ ꯍꯥꯏꯗꯤ ꯃꯌꯥꯝ ꯂꯥꯛꯏꯗꯅꯀꯣ ꯃꯅꯤꯄꯨꯔ ꯍꯥꯏꯕꯁꯤꯗꯤ ꯑꯗꯨꯝ ꯑꯩꯈꯣꯏꯗꯪ ꯑꯣꯏꯔꯦꯗꯅꯀꯣ ꯑꯗꯨꯅ ꯆꯪꯕꯒꯤ ꯆꯥꯟꯁꯁꯨ ꯌꯥꯝ ꯐꯪꯖꯕꯗꯣ
ꯑꯗꯨꯅꯁꯨ ꯃꯤ ꯌꯥꯝꯕꯖꯥꯠ
ꯑꯥ
ꯍꯟꯗꯛ ꯐꯣꯝ ꯊꯥ ꯐꯖꯅꯈ꯭ꯔꯕꯅꯦ ꯑꯅꯧꯕ ꯀꯥꯡꯕꯨ ꯁꯤ ꯋꯤ ꯇꯤ ꯊꯥꯕ ꯀꯥꯡꯕꯨꯈꯩꯗꯤ ꯊꯥꯗꯕ ꯀꯥꯡꯕꯨꯈꯩꯒꯤꯅ ꯑꯃꯨꯛ ꯀꯣꯟꯅ ꯁꯤꯋꯤꯇꯤꯗ ꯈꯟꯕꯁꯤꯡꯗꯣ ꯎꯝ ꯈꯟꯕꯁꯤꯡꯗꯣ ꯑꯃꯨꯛ ꯆꯪꯉꯛꯇꯕꯁꯨ ꯌꯥꯎꯋꯦꯕ ꯈꯜꯂ ꯀꯥꯟꯗ ꯇꯝꯅꯤꯡ ꯇꯥꯝꯅꯤꯗꯔꯦ ꯀꯥꯏꯅ ꯀꯣꯊꯥꯗꯤ ꯊꯥꯖꯤꯜꯂꯣꯏꯨꯔꯒ ꯐꯔꯥꯛ ꯇꯥꯔꯁꯨ ꯎꯝ ꯇꯝꯃꯔꯣꯏꯒꯦ ꯀꯥꯏꯅ ꯃꯄꯥꯟ ꯂꯝꯗ ꯆꯠꯈꯤꯕ ꯑꯗꯨꯝ ꯌꯥꯎꯅꯩꯑꯌꯦꯕ
ꯇ ꯑꯥ
ꯎꯝ ꯑꯗꯨꯒꯨꯝꯕ ꯑꯍꯥꯡꯕꯗꯨꯗ ꯈꯪꯅ ꯇꯥꯔꯗꯤ ꯑꯗꯨꯝ ꯃꯍꯨꯠ ꯁꯤꯟꯖꯜꯂꯒ ꯆꯪꯉꯧꯕꯒꯨꯝꯕ
ꯑꯥ ꯑꯣ ꯑꯣ
ꯑꯗꯨ ꯅꯠꯇ꯭ꯔꯒꯅ ꯑꯃꯨꯛ ꯇꯣꯉꯥꯟꯅ ꯑꯣ ꯕꯤ ꯁꯤ ꯀꯥꯡꯒꯨꯒꯤ ꯁꯤꯠ ꯑꯗꯨ ꯑꯗꯨꯅ ꯑꯃꯨꯛ ꯀꯣꯟꯅ ꯊꯥꯗꯣꯔꯛꯄꯗꯣ
ꯍꯣꯏ ꯍꯣꯏ
ꯁꯤꯡꯉꯩ ꯂꯩ ꯁꯤꯡꯉꯩ ꯂꯩꯌꯦꯅ ꯑꯗꯨꯗ ꯑꯃꯨꯛ ꯐꯣꯝꯁꯦ ꯊꯥꯖꯅꯔꯀꯥꯟꯗ ꯑꯃꯨꯛ ꯆꯪꯅꯗꯣꯏꯅꯦꯕ
ꯎꯝ
ꯑꯗꯨꯃꯥꯏꯅ ꯇꯧꯗꯣꯏꯅꯤ ꯗꯥꯎꯗꯖꯨ ꯂꯩꯔꯦꯗ
ꯉꯁꯤꯆꯦ ꯆꯥ
ꯎ
ꯄ꯭ꯔꯣ
ꯑꯩꯈꯣꯏꯒꯤ ꯑꯔꯥꯛ
ꯎ
ꯑꯩꯈꯣꯏꯒꯤ ꯍꯥꯏꯔꯣ
ꯑꯥꯎꯅꯒꯦ ꯍꯥꯏꯅꯦ
ꯑꯩꯈꯣꯏ ꯔꯤꯖꯥꯛ ꯊꯣꯡꯗ꯭ꯔꯦ ꯆꯥꯛ ꯊꯣꯡꯉꯦ ꯔꯥꯏꯁ ꯀꯨꯀꯔꯗ
ꯑꯣ ꯑꯩꯅ ꯍꯥꯏꯅꯤꯡ ꯉꯁꯥꯏ ꯄꯨꯡ ꯑꯅꯤꯗꯒ ꯇꯥꯅꯈꯤꯕꯗꯨꯗ ꯉꯁꯤ ꯑ ꯆꯥꯔꯣꯏꯗ꯭ꯔꯥ ꯁꯤꯅꯤ ꯑꯩꯅ ꯈꯜꯂꯤꯁꯦ
ꯎꯝ ꯆꯥꯛꯇꯤ ꯁꯣꯏꯕ ꯌꯥꯗꯦ ꯑꯩꯈꯣꯏꯒꯤꯗꯤ
ꯆꯥꯛꯅ ꯃꯔꯨꯅꯤ ꯆꯥꯛ ꯊꯥꯒꯠꯈ꯭ꯔꯦ ꯍꯤꯟꯖꯥꯡꯗꯣ ꯏꯔꯣꯟꯕ ꯀꯩꯅꯣꯝꯃ ꯍꯥꯏꯌꯦ ꯑꯗꯨ ꯐꯨꯠꯅꯦꯅ ꯍꯥꯏꯈꯤꯕꯅꯦ ꯑꯗꯨ ꯐꯨꯠꯈ꯭ꯔꯦ ꯑꯗꯨꯒ ꯉꯁꯥꯏꯒꯤ ꯉꯥ ꯊꯣꯡꯕ ꯈꯔ ꯂꯩꯔꯝꯈꯤꯅꯤ ꯑꯗꯨ ꯗꯨꯒ ꯆꯅꯔꯅꯤ
ꯍꯣꯏ ꯑꯗꯨ ꯁꯣꯏꯗꯤꯁ ꯑꯣꯢꯅꯅꯤ
ꯑꯩ ꯆꯥꯕꯨ ꯆꯥꯅꯤꯡꯗ꯭ꯔꯦ
ꯆꯥꯕꯗꯣ
ꯍꯥꯎꯕꯅꯦ ꯃꯤꯗꯤ ꯑ ꯁꯣꯅꯥꯀꯜꯂꯣꯝ ꯃꯄꯥꯟ ꯂꯣꯝꯗꯒꯗꯤ ꯈꯤꯇꯪ ꯈꯤꯇꯪꯅꯤꯅ ꯆꯥꯅꯩꯁꯦ
ꯍꯣ ꯍꯣꯏ ꯃꯥꯅꯤ ꯃꯥꯅꯤ ꯑꯩꯈꯣꯏꯕꯨ ꯉꯥ ꯇꯞ ꯉꯥ ꯌꯦꯟꯅ ꯂꯣꯏ ꯌꯦꯟ ꯑꯥꯎ ꯑꯥꯎ ꯁꯥꯗꯦ ꯁꯥꯗꯦ ꯑꯗꯨꯝ ꯍꯥꯏꯗꯤ ꯁꯨꯅꯕ ꯑꯗꯨꯝ ꯄ꯭ꯂꯦꯠ ꯄ꯭ꯂꯦꯠ
ꯄ꯭ꯂꯦꯠ ꯑꯗꯨꯝ ꯍꯦꯟꯅ ꯀꯩꯅꯣ ꯇꯧꯕ ꯍꯦꯟꯅ ꯆꯥꯛ ꯆꯁꯤꯟꯕꯗꯣ ꯐꯠꯇꯕꯅꯤꯅꯀꯣ
ꯀꯩꯑꯕ
ꯑꯗꯨꯅꯁꯨ ꯐꯩ ꯚꯦꯖꯤꯇꯦꯕꯜꯁꯨ ꯑꯗꯨꯝ ꯈꯔ ꯆꯥꯏ ꯃꯤꯠꯁꯨ ꯑꯗꯨꯝ ꯈꯔ ꯆꯥꯏ ꯑꯩꯈꯣꯏꯅ ꯕꯦꯖ ꯆꯥꯕ ꯅꯨꯃꯤꯠꯇ ꯄꯨꯂꯞ ꯚꯦꯖ ꯑ ꯅꯣꯟꯚꯦꯖ ꯆꯥꯕ ꯅꯨꯃꯤꯠꯇ ꯄꯨꯂꯞ ꯅꯣꯟꯚꯦꯖ
ꯎꯝ ꯑꯃꯔꯣꯝꯗꯗꯤ ꯑꯩꯈꯣꯏꯒꯤꯁꯦ ꯌꯥꯝ ꯁꯣꯏꯔꯦꯕ ꯆꯥꯕꯁꯦ
ꯁꯣꯏ ꯁꯣꯏ ꯁꯣꯏ ꯎꯝ ꯈꯔ ꯈꯔ ꯆꯥꯕꯗꯨꯗꯤ ꯐꯔꯦꯅꯦ
ꯎꯝ ꯀꯣꯝꯗꯤ ꯀꯣꯝꯕ ꯃꯊꯦꯜ ꯂꯨ ꯀꯣꯏꯗꯣ ꯁꯦꯝꯗꯕꯒꯤ
ꯍꯣ ꯍꯣ ꯍꯣꯏ ꯀꯣꯝꯃꯦ ꯃꯊꯪ ꯃꯊꯪ ꯃꯈꯜ ꯃꯌꯥꯝ ꯁꯦꯝꯅꯗꯕꯗꯣ
ꯎꯝ ꯃꯤꯒꯤꯅ ꯑꯃꯨꯛ ꯃꯤꯒꯤꯗꯤ ꯌꯥꯝ ꯋꯥꯅꯩꯗꯣ ꯃꯣꯏ ꯃꯧ ꯑꯣꯏꯕ ꯌꯥꯝ ꯋꯥꯔꯤꯗꯣ
ꯑꯧ ꯑꯧ ꯃꯌꯥꯝ ꯃꯈꯟ ꯃꯈꯟ ꯁꯦꯝꯕꯗꯣ ꯑꯗꯨꯝ ꯑꯦꯚꯔꯦꯖ ꯐꯦꯃꯤꯂꯤ ꯑꯣꯏꯒꯦꯔꯥ ꯃꯇꯝ ꯇꯦꯕꯜꯁꯦ ꯑꯗꯨꯝ ꯐꯨꯜ ꯑꯣꯏꯅꯗ꯭ꯔꯣ ꯑꯣꯏꯗꯤ
ꯑꯣꯏꯌꯦꯕ ꯑꯣꯏꯌꯦꯕ ꯑꯗꯨꯝ ꯃꯄꯥꯟ ꯂꯝ ꯍꯥꯏꯔ ꯀꯕꯨ ꯄꯨꯂꯞ ꯄꯨꯜꯂꯞꯀꯤ ꯑꯣꯏꯅ ꯖꯨꯝ ꯑꯗꯨꯝ ꯑꯣꯏꯔꯦ ꯑꯗꯨꯝ ꯀꯣꯔꯤꯌꯥꯟꯔꯣꯝꯗꯁꯨ ꯑꯗꯨꯝ ꯑꯣꯏꯌꯦꯕ ꯃꯣꯏꯁꯨ ꯐꯨꯜ ꯑꯗꯨꯝ ꯑꯣꯏꯌꯦ ꯆꯠꯇꯦꯕꯜ ꯑꯗꯨꯃ
ꯍꯣꯏ ꯍꯣꯏ ꯎꯝ
ꯁꯦꯟꯖꯥꯡ ꯃꯊꯦꯜꯗꯣ ꯌꯥꯝꯃꯒ ꯆꯥꯅꯩꯗꯅ ꯃꯣꯏꯅ
ꯎꯝ
ꯁꯦꯝ ꯁꯥꯕꯗꯨꯅ ꯍꯦꯟꯅ ꯋꯥꯔꯝꯃꯅꯤ
ꯋꯥꯔꯝꯅꯤ ꯑꯗꯣ ꯌꯥꯝ ꯌꯥꯝꯅꯗꯤ ꯁꯦꯝ ꯁꯥꯔꯝꯃꯣꯏꯀꯣ ꯈꯖꯤꯛ ꯈꯖꯤꯛ ꯈꯖꯤꯛ
ꯑꯥ ꯈꯖꯤꯛ ꯈꯖꯤꯛ ꯁꯥꯔꯁꯨ ꯑꯗꯨꯝ ꯃꯆꯜ ꯑꯗꯨꯝ ꯃꯌꯥꯝ ꯄꯩꯁꯥꯗꯤ ꯃꯣꯏꯅ ꯍꯦꯟꯅ ꯆꯪꯉꯤꯅꯦ
ꯆꯪꯉꯤꯅꯤ ꯆꯪꯉꯤꯅꯤ ꯃ ꯃꯌꯥꯝꯗꯣ
ꯎꯝ
ꯑꯩꯈꯣꯏꯒꯤꯅ ꯇꯟꯕ ꯑꯝꯨ ꯌꯥꯎꯔꯝꯗꯧ ꯃꯥꯜꯂꯦ ꯑꯃꯇꯪꯗ ꯁꯝꯖꯜꯂꯝꯃꯤꯁꯤꯅꯗꯤ
ꯍꯣꯏ
ꯍ ꯍ ꯍ ꯑꯗꯨꯒ
ꯊꯥꯏꯅꯒꯤꯗꯨꯅ ꯑꯃꯨꯛ ꯅꯤꯡꯊꯧꯇꯪꯅ ꯑꯣꯏꯅ ꯆꯥꯔꯝꯕ ꯅꯤꯡꯊꯧꯒꯤ ꯐꯦꯃꯤꯂꯤꯇꯪꯅ ꯑꯣꯏꯅ ꯍꯟꯖꯥꯡ ꯃꯊꯦꯜ ꯃꯊꯦꯜ ꯃꯌꯥꯝꯒ ꯂꯥꯡꯗꯅꯀꯣ
ꯑꯧ ꯑꯧ ꯑꯧ ꯑꯇꯩꯗꯤ ꯑꯗꯨꯝ ꯀꯃꯟ ꯄꯤꯄꯜꯒꯩꯗꯤ ꯀꯩꯁꯨ ꯆꯥꯟꯅꯗꯦꯕ
ꯑꯥ ꯄꯩꯁꯥ ꯄꯥꯏꯗꯕꯒꯤ ꯑꯣꯏꯕꯁꯨ
ꯈꯪꯗ꯭ꯔꯦ ꯀꯥꯢ ꯍꯥꯢꯌꯣ ꯄꯩꯁꯥ ꯄꯥꯏꯗꯕꯒꯤ ꯑꯣꯏꯔꯝꯕꯁꯨ ꯌꯥꯏ ꯎꯝ ꯅꯠꯇ꯭ꯔꯒꯅ ꯊꯕꯛ ꯍꯦ ꯊꯕꯛꯁꯦ ꯌꯥꯝ ꯐꯣꯀꯁ ꯇꯧꯅꯩꯅ ꯊꯥꯏꯅꯩ ꯑꯍꯟꯈꯩꯗꯤ ꯍꯧꯖꯤꯛꯁꯨ ꯃꯉꯥꯏꯔꯦ ꯑꯃꯁꯨ ꯃꯉꯥꯏꯔꯦ ꯊꯕꯛ ꯃꯣꯏꯗꯤ ꯁꯨꯡꯁꯨ ꯍꯥꯏꯗꯤ ꯊꯕꯛꯂꯩ ꯁꯨꯗꯕꯤ ꯂꯩꯕꯗ ꯃꯣꯏ ꯍꯩꯅꯗꯦꯗꯅ ꯑꯅ ꯃꯣꯏꯁꯦ ꯆꯥꯕꯒꯨꯝꯕꯗ ꯌꯥꯝ ꯐꯣꯀꯁ ꯇꯧꯗꯕꯤ ꯊꯕꯛ ꯊꯣꯛꯣꯛꯂꯝꯝꯗꯣꯏꯗ
ꯑꯣꯏꯔꯝꯃꯅꯤ ꯑꯗꯨꯁꯨ ꯍꯧꯗꯣꯡꯅ ꯆꯨꯝ ꯑꯃ ꯐꯥꯔꯦ
ꯑꯁꯕꯦꯝ ꯑꯩꯈꯣꯏꯗꯤ ꯌꯥꯝ ꯐꯔ ꯆꯥꯏ ꯆꯥꯕꯅꯤ ꯐꯥꯔ ꯌꯥꯝ ꯆꯥꯕꯅꯤ
ꯆꯥꯕ꯭ꯔꯥ
ꯑꯩꯈꯗꯤꯡ ꯑꯥ ꯈꯨꯗꯤ ꯉꯥꯏ ꯍꯧꯣꯡꯗꯣꯡꯅꯆꯨꯝ ꯐꯥꯕꯗꯅꯦ ꯑꯣꯟꯊꯔꯛ ꯐꯥꯅꯤ ꯌꯩꯩꯅ ꯃꯈꯥ ꯇꯥꯏꯕ
ꯑ ꯆꯣꯡꯈꯠꯂꯨꯔꯒ
ꯍꯣꯏ ꯍꯣꯏ ꯆꯣꯡꯈꯠꯔ ꯃꯥꯗꯤꯨꯝꯗ ꯇꯥꯟꯅꯅꯕ ꯍꯣꯠꯅꯕ ꯃꯥꯏ ꯈꯣꯡꯕꯝ ꯌꯦꯡꯍꯧꯗꯕꯒ ꯍꯥꯏꯗꯣ ꯑꯗꯨꯃꯥꯏꯅ ꯇꯧꯔꯒ ꯐꯥꯔ ꯙꯤ ꯀꯧꯉ ꯃꯈꯥꯗ ꯚꯨꯛ ꯂ ꯂꯧ ꯇꯥꯏ
ꯍꯪꯉꯣꯏꯗꯤ ꯌꯥꯗꯕ꯭ꯔꯣ ꯃꯣꯏꯁꯦ
ꯍꯪꯉꯣꯏ ꯆꯥ ꯑꯗꯨ ꯍꯪꯉꯣꯏꯁꯦ ꯆꯥꯔꯗꯤ ꯐꯗꯕꯅꯤ ꯍꯪꯉꯣꯏ ꯉꯥꯡ ꯉꯥꯏꯔꯦ ꯍꯥꯏꯕ
ꯑꯁ
ꯆꯔ ꯀꯥꯏ
ꯅꯪꯗꯤ ꯍꯪꯋꯥꯏ ꯄꯤꯖꯅꯤꯡꯉꯤꯁꯤꯗꯤ ꯍꯧꯗꯣꯛ ꯃꯔꯥꯡ ꯀꯥꯏꯔꯦ ꯆꯨꯝꯁꯨ ꯃꯔꯥꯡ ꯀꯥꯏꯑꯦ ꯀꯩꯅꯣꯁꯨ ꯃꯔꯥꯡ ꯀꯥꯏ ꯁꯤ
ꯑꯥ ꯆꯨꯝꯁꯨ ꯃꯔꯥ ꯌꯥꯝ ꯀꯥꯏꯑꯦ ꯑꯩꯈꯣꯏꯒꯤ ꯎꯝ ꯆꯨꯝꯁꯨꯨ ꯀꯥꯡ ꯆꯥꯏ
ꯐꯛꯂꯥꯡ ꯐꯛꯥꯡ ꯎꯝ ꯀꯥꯡ ꯆꯥꯕꯅꯦ ꯃꯣꯏꯁꯨ
ꯎꯝ ꯃꯩꯗ ꯃꯩꯗ ꯄꯥꯏꯁꯤꯜꯂꯛꯄ ꯇꯤꯟꯈꯩꯗꯣ ꯃꯥꯅ ꯐꯥꯔ ꯆꯥꯅꯤꯅ
ꯍꯣꯏ ꯍꯣꯏ ꯍꯣꯏ ꯑꯥꯎ ꯃꯣꯏꯁꯨ ꯊꯕꯛꯇꯤ ꯌꯥꯝ ꯆꯤꯟꯖꯔꯤꯖꯥꯠꯅꯤ ꯃꯣꯏꯗꯤ ꯊꯕꯛꯁꯦ ꯑꯌꯥꯝꯅ ꯅꯨꯃꯤꯗꯥꯡ ꯇꯧꯗꯣꯏꯅꯦꯕ ꯃꯣꯏꯒꯤ ꯊꯕꯛꯁꯦ
ꯅꯨꯃꯤꯗꯥꯡꯗ ꯉꯥꯛꯇꯅꯤ ꯑꯌꯨꯛ ꯅꯨꯡꯊꯤꯟ ꯆꯨꯝꯕ ꯑꯝꯇ ꯊꯤ ꯈꯪꯗꯦ ꯀꯥꯏ ꯂꯣꯠꯄꯅꯣ ꯈꯪꯗꯦ
ꯑꯥ ꯑꯥ ꯑꯥ ꯃꯣꯏ ꯅꯨꯃꯤꯗꯥꯡ ꯉꯥꯛꯇꯅꯦ ꯃꯣꯏ ꯊꯕꯛ ꯁꯤꯟꯖꯩꯁꯤ ꯅꯨꯡꯊꯤꯟꯁꯤꯗ ꯃꯣꯏ ꯔꯦꯁ ꯇꯧꯔꯦ ꯑꯗꯨꯝ ꯐꯖꯅ
ꯎꯝꯍꯝ ꯃꯣꯏꯁꯦ ꯑꯉꯝ ꯑꯉꯝ ꯆꯥꯅꯩꯁꯦꯡꯉ ꯃꯥꯅ ꯇꯤꯟ ꯐꯥꯔ ꯆꯥꯔꯁꯨ